ꯀꯩꯗꯧꯔꯤꯒꯦ
ꯂꯩꯌꯦ ꯅꯪꯗꯤ
ꯑꯗꯨꯝ ꯂꯩꯌꯦ ꯑꯩ ꯈꯣꯟꯖꯦꯜ ꯇꯥꯕ꯭ꯔꯣ ꯐꯖꯅ
ꯇꯥꯏꯌꯦ
ꯇꯥꯏꯌꯥ
ꯍꯣꯏ ꯇꯥꯏꯌꯦ
ꯑ ꯍꯨꯝ
ꯀꯩꯗꯧꯔꯤꯅꯣ ꯅꯪꯗꯤ
ꯏꯃꯥꯟꯅꯕꯤꯅ ꯍꯦꯛ ꯍꯦꯛ ꯊꯨꯝꯕ ꯆꯧꯀ꯭ꯔꯤ ꯑꯃ ꯂꯩꯑꯕ ꯑꯗꯨꯒꯤ ꯑꯗꯨꯒꯤ ꯆꯧꯀ꯭ꯔꯤꯗꯨꯗ ꯐꯝꯃꯒ ꯂꯩꯩꯔꯦ ꯍꯧꯖꯤꯛꯇꯣ
ꯀꯅꯥꯒ ꯂꯩꯒꯦ ꯀꯅꯥꯒ ꯂꯩꯒꯦ
ꯑꯅꯣꯏꯕꯤꯒ ꯂꯩꯌꯦ
ꯃꯥꯗꯤ ꯀꯩꯗꯧꯕ꯭ꯔꯣ
ꯍꯤꯞꯄꯒ ꯂꯩꯌꯦ ꯅꯪꯕꯨ ꯂꯥꯏꯔꯤꯛ ꯄꯥꯕ꯭ꯔꯥ ꯍꯪꯉꯦ
ꯃꯥ ꯍꯤꯞꯄꯒ ꯂꯩꯌꯦ
ꯔꯥꯎꯟ
ꯑꯗꯨꯒ ꯑꯩꯉꯣꯟꯗ ꯂꯥꯏꯔꯤꯛ ꯄꯥꯕ꯭ꯔꯥ ꯍꯪꯉꯤꯅꯦꯕ
ꯎꯝ
ꯅꯪꯅ ꯀꯔꯤ ꯈꯨꯝꯕ꯭ꯔꯣ
ꯀꯣꯟꯅ ꯍꯥꯏꯔꯁꯦ
ꯅꯪꯅ ꯀꯩ ꯈꯨꯝꯕ꯭ꯔꯣ ꯍꯥꯏꯕꯅꯦ
ꯀꯩꯝ ꯈꯨꯝꯗꯦ
ꯎꯝ
ꯉꯁꯤꯗꯤ ꯋꯦꯗꯔ ꯀꯃꯥꯏꯅ ꯇꯧꯒꯦ
ꯀꯔꯤ
ꯉꯁꯤꯗꯤ ꯋꯦꯗꯔ ꯀꯃꯥꯏꯅ ꯇꯧꯒꯦ
ꯉꯁꯥꯏ ꯅꯣꯡꯆꯨꯋꯦ
ꯏꯪꯕ꯭ꯔꯣ ꯈꯔ
ꯍꯣꯏ ꯏꯪꯉꯦ ꯅꯣꯏꯗꯤ ꯏꯪꯗꯕ꯭ꯔꯣ
ꯑꯈꯣꯏꯒꯤꯗꯤ ꯈꯤꯇꯪ ꯏꯪꯉꯦ ꯈꯔ ꯅꯣꯏꯒꯤꯗꯤ
ꯏꯪꯉꯦ ꯍꯥꯏꯗꯣꯏꯔ ꯈꯪꯗꯦ ꯑꯗꯨꯕꯨ ꯑꯗꯨꯝ ꯂꯦꯡꯕ ꯈꯣꯠꯄ ꯆꯠꯄ ꯈꯣꯠꯄ ꯇꯧꯔ ꯁꯥꯏꯀꯣ
ꯑꯝ
ꯑꯗꯨꯅꯤꯗꯥ
ꯎꯝ ꯀꯅꯥꯒ ꯂꯩꯒꯦ
ꯏꯃꯥꯟꯅꯕꯤꯒ ꯂꯩꯌꯦ
ꯃꯥꯥꯗꯤ ꯇꯨꯝꯈ꯭ꯔꯕꯔꯣ
ꯇꯨꯝꯗꯦ ꯐꯣꯟ ꯌꯦꯡꯉꯦ
ꯎꯝ
ꯅꯪꯗꯤ
ꯑꯩꯁꯨ ꯐꯣꯟ ꯌꯦꯡꯉꯝꯃꯤꯅꯦ ꯑꯗꯨꯒ ꯍꯧꯖꯤꯛꯇ ꯁꯨꯃꯥꯏꯅ ꯗꯨꯝ ꯂꯩꯌꯦ
ꯐꯩꯌꯦ ꯐꯩꯌꯦ
ꯎꯝ ꯂꯥꯏꯔꯤꯛ ꯄꯥꯔꯣꯏꯗ꯭ꯔꯣ ꯅꯪꯗꯤ
ꯂꯥꯏꯔꯤꯛ ꯄꯥꯏꯌꯦ
ꯑꯣ
ꯍꯧꯖꯤꯛ ꯄꯥꯔꯤꯌꯦ
ꯑꯣ ꯑꯣ ꯀꯟꯅ ꯄꯥꯎ
ꯍꯣꯏ ꯇꯨꯝꯁꯨ ꯇꯨꯝꯅꯤꯡꯒꯟꯕ ꯂꯣꯏꯔꯦꯗ ꯍꯣꯏ ꯇꯨꯝꯅꯤꯡꯗꯅ ꯉꯥꯎꯔꯦ ꯅꯃꯥꯟꯅꯕꯤ ꯑꯩꯁꯦ
ꯇꯨꯝꯅꯤꯡꯕꯅ ꯉꯥꯎꯔꯦ
ꯍꯣꯏ
ꯇꯨꯝꯃꯗꯣꯏꯔꯣ ꯑꯗꯨꯗꯤ ꯍꯧꯖꯤꯛꯇꯤ
ꯇꯨꯝꯈꯤꯔꯣꯏꯗ
ꯑꯣ
ꯊꯥꯏꯅꯗꯒꯤ ꯑꯩꯈꯣꯏꯒꯤ ꯑꯦꯅꯥꯇꯣꯃꯤ ꯑꯅꯧꯕꯒꯤ ꯂꯥꯏꯔꯤꯛꯇꯣ ꯌꯦꯡꯕꯅꯤꯗ ꯑꯦꯅꯥꯇꯦꯃꯤꯅꯦ
ꯌꯥꯝ ꯅꯣꯛꯅꯤꯡꯕ꯭ꯔꯣ
ꯊꯥꯏꯅ ꯍꯦꯛ ꯌꯦꯡꯉꯦ ꯑꯗꯨꯗꯩꯗꯤ ꯀꯩꯅꯣꯝ ꯈꯜꯂ
ꯊꯥꯏꯅꯒꯤ ꯂꯥꯏꯔꯤꯛ ꯌꯦꯡꯉꯤ ꯍꯥꯏꯕꯅꯤ ꯀꯩꯅꯣ
ꯑꯗꯨꯒ ꯅꯁꯥꯅ ꯅꯨꯡꯁꯤ ꯍꯥꯏꯖꯔꯤꯕ
ꯑꯩ ꯅꯨꯡꯁꯤ ꯍꯥꯏꯕ꯭ꯔꯣꯅꯦ
ꯅꯨꯡꯁꯤ ꯍꯥꯏꯗꯕ꯭ꯔꯣ
ꯍꯥꯏꯗꯦꯍꯦ
ꯎꯝꯍꯨꯝ ꯑꯩꯗꯤ ꯏꯁꯅ ꯅꯨꯡꯁꯤꯌꯦ ꯍꯥꯏ ꯏꯕꯔꯅ
ꯑꯪꯗꯤꯕꯔꯥ ꯑꯃꯅꯤꯅꯦꯍꯦ
ꯍꯥ ꯅꯣꯏꯒꯤ ꯈꯨꯟꯗ ꯄꯟꯆꯥꯌꯦꯠꯀꯤ ꯔꯥꯖ ꯂꯩꯕ꯭ꯔꯣ
ꯀꯔꯤ
ꯍꯥꯥ
ꯀꯔꯤ
ꯅꯣꯏꯒꯤ ꯈꯨꯟꯗꯅꯦ
ꯎꯝ
ꯖꯤꯂꯥ ꯄꯔꯤꯁꯠꯀꯨꯝꯕ ꯂꯩꯕ꯭ꯔꯣ
ꯑꯗꯨꯗꯤ ꯑꯩꯈꯣꯏꯒꯤ ꯆꯤꯐ꯭ꯠꯇ ꯍꯪꯕ ꯇꯜꯂꯦ
ꯂꯩꯕ꯭ꯔꯥ ꯍꯥꯏꯔꯒ ꯑ
ꯐꯪꯕ ꯆꯠꯂꯣ ꯍꯥꯏꯕꯅꯤ
ꯑꯩꯁ ꯅꯣꯏ ꯂꯩꯀꯥꯏꯗ ꯈꯪꯗꯕ꯭ꯔꯣ ꯍꯥꯏꯕ ꯇꯥꯗꯕꯣ ꯍꯥꯏ
ꯈꯪꯗꯦ ꯑꯩ ꯈꯨꯟꯗ ꯂꯩꯇꯦ
ꯑꯣ ꯑ ꯅꯣꯏꯒꯤ ꯁꯍꯔꯗ ꯍꯥꯏꯕ ꯁꯍꯔꯗ
ꯍꯣꯏ ꯈꯪꯗꯦ
ꯎꯝ ꯍꯪꯉꯣ ꯍꯪꯉꯣ
ꯅꯪ ꯅꯣꯛꯅꯤꯡꯉ ꯃꯥꯜꯂꯦꯗ
ꯅꯣꯛꯅꯤꯡꯉꯦ ꯏꯁꯧꯀꯟꯅ ꯂꯥꯡꯉꯒ ꯂꯩꯌꯦ ꯍꯧꯖꯤꯛ ꯑꯗꯨꯗꯤ
ꯅꯪꯅ ꯂꯥꯛꯍꯟꯕꯅꯤꯅ ꯑꯗꯨ ꯎꯝ
ꯑꯦ ꯑꯗꯨꯨ ꯀꯩ ꯀꯥꯏꯒꯦ ꯅꯠꯇ꯭ꯔꯣ ꯉꯥꯡꯅꯤꯡ ꯉꯥꯡꯅꯖꯅꯨꯍꯦ
ꯍꯣꯔꯦꯟꯗꯤ ꯀꯛꯀꯅꯤꯀꯣ ꯄꯥꯎ ꯐꯥꯎꯔꯛꯇ꯭ꯔꯗꯤ꯫
ꯄꯛꯇ꯭ꯔꯦꯍꯦ
ꯎꯝ꯫ ꯄꯩꯁꯥ ꯐꯪꯐꯝ ꯂꯣꯏꯔꯒ ꯀꯛꯇꯣꯏꯅꯤ ꯍꯥꯏꯌꯨ
ꯅꯣꯛꯅꯤꯡꯉꯦꯕ ꯑꯩ꯫
ꯀꯔꯤꯒꯤ꯫
ꯃꯥꯒꯤ ꯁꯥꯥꯎ ꯁꯥꯥꯎꯕꯁꯦ꯫ ꯎꯝ꯫ ꯅꯪꯅ ꯇꯧꯕꯁꯨ ꯃꯤꯒꯤ ꯈꯜꯂꯝꯅꯤ ꯅꯨꯡꯉꯥꯏꯔꯝꯒꯗ꯭ꯔꯥ ꯅꯨꯡꯉꯥꯏꯔꯝꯃꯣꯏꯗ꯭ꯔꯥ ꯈꯔ꯫ ꯈꯜꯂꯣ ꯍꯥꯏꯌꯦ꯫
ꯎꯝ꯫
ꯍꯟꯗꯛꯁꯦ ꯌꯥꯝ ꯁꯥꯎꯔꯦꯕ ꯃꯥꯁꯦ
ꯏꯕꯦꯝꯃ ꯈꯪꯉꯗꯤ ꯅꯪꯗꯤ ꯐꯖꯔꯅꯤ
ꯍꯦꯛ ꯈꯪꯉꯗꯤ ꯑꯩꯕꯨ ꯍꯥꯠꯇꯣꯛꯅꯤꯡꯉꯥꯏ ꯇꯧꯔꯗꯣꯅꯤ ꯃꯥꯅ ꯑꯩ ꯈꯪꯉꯤ ꯈꯪꯗꯦꯗ
ꯈꯪꯗꯦꯗꯒꯥꯏꯅ
ꯍꯧꯖꯤꯛꯀꯥꯟꯁꯦ ꯑꯩꯅꯦ ꯑꯩꯈꯣꯏꯁꯨ ꯇꯧꯅꯤꯡꯕꯒꯤꯀꯣ ꯎꯝ
ꯀꯩꯅꯣ
ꯈꯪꯗꯦꯗ ꯃꯥ ꯍꯥꯏꯁꯦ ꯑꯩꯅꯒ ꯅꯦꯠ ꯄꯥꯏꯗꯕꯤꯁꯤꯗ ꯎꯔꯝꯃꯔꯣꯏ ꯁꯤꯅꯤ ꯅꯪꯅ ꯑꯩꯕꯨ ꯁꯝꯅꯔꯤꯁꯦꯒ ꯍꯥꯏ ꯍꯥꯏꯕ ꯎꯝ ꯅꯣꯛꯅꯤꯡꯉꯦꯕ ꯃꯥ ꯅꯦꯠ ꯄꯥꯏꯗꯕꯒꯤ ꯑꯗꯣ ꯉꯔꯥꯡꯗꯤ ꯑꯩꯅ ꯉꯔꯥꯡꯗꯤ ꯑꯩꯅ ꯅꯦ ꯁꯨꯃꯥꯏ ꯍꯥꯏꯕꯅꯦꯕ ꯎꯝ ꯉꯁꯥꯏ ꯑꯩ ꯇꯨꯝꯃꯒꯦ ꯍꯤꯞꯄꯒꯦ ꯍꯥꯏꯕ ꯑꯗꯨꯝ ꯇꯧꯔ ꯂꯩꯅꯤ ꯉꯔꯥꯡꯗꯤ ꯑꯩ ꯑꯁꯦꯡ ꯅꯨꯡꯉꯥꯏꯇꯕꯩꯀꯣ ꯁꯤꯒꯤ ꯅꯠꯇꯦꯕ
ꯉꯔꯥꯡꯗꯤ ꯑꯩ ꯀꯅꯥꯁꯨ ꯋꯥꯔꯤꯁꯥꯟꯅꯗꯦ ꯑꯗꯨꯒꯤ ꯑꯩ ꯇꯨꯝꯈ꯭ꯔꯒꯦ ꯍꯥꯏꯕ ꯑꯗꯨꯏ ꯃꯥ ꯃꯆꯤꯟ ꯊꯤꯑꯦ ꯑꯩꯕꯨ ꯇꯧꯔꯒ
ꯅꯪꯁꯨ ꯑꯗꯨꯝ ꯐꯣꯟꯗꯣ ꯄꯥꯏꯕꯤꯕ ꯌꯥꯕꯅꯦ
ꯄꯥꯏꯕꯤꯌꯦꯃꯤ ꯉꯔꯥꯡ ꯄꯥꯏꯕꯤꯕ ꯑꯗꯨ ꯃꯔꯛꯇ ꯑꯩꯅꯅꯦ ꯈꯪꯕ꯭ꯔꯥ ꯃꯥꯅ ꯁꯥꯎꯔꯒ ꯋꯥ ꯃꯌꯥꯝ ꯉꯥꯡꯕꯗꯣ ꯑꯩ ꯇꯥꯅꯤꯡꯗ꯭ꯔꯕ ꯉꯔꯥꯡꯁꯦ ꯉꯔꯥꯡꯁꯦ ꯇꯁꯦꯡ ꯇꯥꯅꯤꯡꯗꯦꯕ ꯑꯗꯨ
ꯍꯥꯏꯌꯨ ꯌꯥꯗ꯭ꯔꯣ ꯑꯩ ꯏꯁꯥ ꯅꯨꯡꯉꯥꯏꯇꯦ ꯉꯁꯤꯗꯤ ꯑꯗꯨꯃꯥꯏꯅ ꯍꯥꯏ
ꯋꯥ ꯊꯥꯖꯗꯣꯕ ꯅꯨꯄꯥ ꯅꯠꯇꯦꯌꯦ
ꯍꯌꯦꯡꯋꯥꯏ ꯅꯪꯗꯤ ꯑꯩ ꯁꯤꯔꯦ ꯍꯥꯏꯔꯁꯨ ꯊꯥꯖꯗꯦ ꯍꯥꯏꯔꯒ ꯑꯗꯨꯝ ꯈꯠꯅꯔꯛꯇꯧ ꯃꯥꯜꯂꯦ
ꯄꯨꯔꯥ ꯕꯦꯔꯥꯅꯤ ꯃꯥꯗꯤ ꯑꯩꯅ ꯑꯣꯏꯗ ꯄꯥꯗꯕ ꯇꯧꯅꯤꯡꯕꯒꯤꯅꯦꯒꯨꯝꯕ ꯇꯧꯔꯒ ꯂꯩꯅꯤ ꯇꯨꯝꯅꯤꯡꯈ꯭ꯔꯕ ꯖꯥꯠꯅꯤ ꯍꯤꯞꯄꯒ ꯂꯩꯔꯦ
ꯃꯥ ꯑꯩ ꯍꯤꯞꯄꯦ ꯍꯥꯏꯕꯒꯤ ꯈꯪꯕ ꯃꯥꯜꯂꯦ ꯑꯦ ꯃꯥ ꯑꯩ ꯑꯩ ꯍꯤꯠꯄꯦ ꯍꯥꯏꯕꯒꯤ ꯃꯥꯁꯨ ꯍꯤꯠꯄꯅꯦꯕ
ꯎꯝ ꯑꯗꯨꯒꯤꯔ ꯈꯪꯗꯦ
ꯑꯩꯗꯤ ꯂꯥꯏꯔꯤꯛ ꯄꯥꯏ ꯍꯥꯏꯖꯟꯕꯅꯦ
ꯍꯥꯢꯖꯜꯂꯣ ꯑꯗꯨꯒ ꯃꯥꯁ ꯄꯥꯔꯛꯅꯤ
ꯎꯝ ꯑꯗꯨ ꯉꯥꯛꯇꯅꯤ
ꯑꯩ ꯄꯈꯥꯠꯄꯅ ꯂꯣꯏꯔꯦꯗ
ꯀꯩꯒꯤꯅꯣ
ꯑꯦꯛꯖꯥꯝꯅꯛꯑꯦ
ꯎꯝ ꯁꯦꯟꯇꯔꯗꯤ ꯍꯥꯏꯔꯕꯣ
ꯍꯥꯏꯗ꯭ꯔꯤꯕꯣ
ꯅꯪꯗꯤ ꯀꯔꯝꯕ ꯁꯦꯟꯇꯔꯗ ꯄꯥꯝꯒꯦ ꯃꯥꯅ ꯍꯧꯕ ꯄꯥꯝꯕ꯭ꯔꯣ ꯖꯤ ꯍꯧꯕ ꯄꯥꯝꯕ꯭ꯔꯣ
ꯑꯥ ꯀꯩꯅꯣ ꯁꯥꯊꯤꯕ ꯇꯥꯔꯁꯨ ꯁꯥꯊꯤꯕ ꯇꯥꯗ꯭ꯔꯁꯨ ꯑꯩꯗꯤ ꯑꯗꯨꯝ ꯀꯔꯤ ꯆꯞ ꯃꯥꯟꯅꯩꯌꯦ
ꯎꯝ
ꯑꯗꯨ ꯇꯧꯗ꯭ꯔꯁꯨ ꯁꯥꯊꯤꯗꯕꯗ ꯑꯣꯏꯅ ꯈꯔ ꯇꯧꯅꯤꯡꯉꯦꯕ ꯍꯥꯏ ꯇꯧꯅꯤꯡꯉꯦ ꯍꯥꯏꯕꯗꯤ ꯇꯥꯅꯤꯡꯉꯦꯕ
ꯎꯝ
ꯈꯠꯂꯗꯤ ꯂꯣꯏ ꯀꯥꯎꯊꯣꯛꯑꯦꯅ
ꯎꯝ
ꯑꯗꯨꯢꯅꯤꯗ
ꯐꯔꯁꯠ ꯕꯦꯟꯁꯒꯨꯝꯕ ꯇꯥꯔꯗꯤꯀꯣ
ꯎꯝ
ꯅꯣꯏ ꯃꯥꯒ ꯇꯥꯈ꯭ꯔꯕꯣ
ꯇꯥ ꯇꯥꯔꯕ꯭ꯔꯥ ꯁꯦꯀꯦꯟꯒꯨꯝꯕ ꯇꯥꯕ ꯃꯥꯜꯂꯦ ꯑꯥ ꯑꯗꯨꯕꯨ ꯎꯝ ꯐꯣꯔ ꯇꯔ ꯊꯥꯔꯠꯗꯗꯤ ꯇꯥꯢꯍꯦ ꯐꯣꯠꯇ ꯃꯥꯜꯂꯦ ꯐꯔꯁꯇ ꯇꯥꯕꯅꯦ
ꯐꯔꯁꯇꯥ ꯇꯥꯕ ꯌꯥꯎꯈ꯭ꯔꯕꯣ
ꯌꯥꯎꯋꯦ
ꯎꯝ ꯎꯝ ꯑꯩꯉꯣꯟꯗꯥ ꯌꯦꯡꯉꯛꯄꯥꯗꯣ
ꯍꯣꯏ ꯑꯁ ꯎꯄꯥꯏ ꯂꯩꯇꯕꯤꯗ ꯑꯦꯝ ꯁꯤ ꯀ꯭ꯌꯨ ꯃꯥꯜꯇꯤꯄꯜ ꯄꯣꯖꯁ ꯀꯣꯏꯁꯟ ꯐꯥꯎꯕ ꯍꯪꯅꯤꯡꯉꯥꯏ ꯃꯤ ꯂꯩꯇꯕ ꯅꯪ ꯐꯥꯎ ꯑꯣꯟꯊꯣꯔꯛꯇꯦ
ꯑꯣꯟꯊꯣꯛꯅꯤꯡꯉꯥꯏ ꯅꯠꯇꯦ ꯌꯦꯡꯈꯠꯂꯛꯇꯦ ꯍꯥꯏꯌꯣ
ꯑꯗꯨꯅꯦ ꯌꯦꯡꯈꯠꯂꯛꯇꯦꯕ
ꯎꯝ ꯎꯝ ꯄꯈꯠꯂꯦ ꯏꯁꯥꯁꯦ ꯌꯥꯝꯅ
ꯄꯥꯈꯠꯂꯦ
ꯄꯥꯈꯠꯂꯦ ꯑꯩꯁꯨ ꯑꯦꯛꯖꯥꯝ ꯅꯛꯄꯕꯨ
ꯑꯩꯁ ꯌꯥꯔꯦ ꯏꯕꯦꯝꯃꯥ ꯅꯪ ꯀꯨꯟ ꯅꯤꯄꯥꯟꯗꯅꯦ
ꯉꯁꯤ ꯇꯥꯔꯤꯛ ꯀꯌꯥꯅꯣ
ꯑꯦꯁ ꯑꯩꯗꯤ ꯑꯩꯒꯤꯗꯤ ꯀꯔꯝ ꯀꯥꯟ ꯂꯩꯒꯦ ꯍꯥꯠꯇꯣꯛꯀꯅꯤ ꯍꯩꯄ ꯌꯥꯝ ꯁꯥꯒꯅꯨ ꯀꯝ ꯄꯥꯗ꯭ꯔꯤ ꯑꯦꯃꯤꯁꯇꯤꯗꯗꯤ ꯗꯃꯥ ꯏꯔꯥꯕ ꯀꯔꯤꯝ ꯄꯥꯗꯦ
ꯑꯗꯨꯗꯤ ꯈꯔ ꯍꯪꯅ ꯄꯨꯡꯢ ꯢꯕꯩꯅꯦꯃꯤ ꯅꯪꯕꯣ ꯈꯔ ꯍꯪꯅꯔꯦ ꯃꯤꯉꯣꯟꯗ ꯈꯔ ꯌꯦꯡꯌꯦ ꯑꯗꯨꯢꯅꯤ
ꯐꯥꯔꯕ ꯅꯠꯇ꯭ꯔꯣ
ꯑꯃꯥꯗꯣ ꯍꯥꯏꯗꯣꯛꯇ꯭ꯔꯤꯒꯣ
ꯀꯔꯝꯕ
ꯑꯃ ꯅꯔꯁꯤꯡ ꯑꯦꯖꯨꯀꯦꯁꯟꯗꯣ
ꯍꯥꯏꯗꯣꯛ ꯑꯍꯣꯏ ꯍꯥꯏꯗꯣꯛꯇ꯭ꯔꯤꯅ
ꯑꯣ
ꯑꯅꯤꯁꯦ ꯌꯦꯡꯉꯣꯏ ꯅꯣꯏꯅꯤ ꯆꯠꯄꯗꯣ ꯍꯥꯏ ꯍꯥꯏꯗꯕ꯭ꯔꯣ ꯅꯣꯏ ꯈꯪꯗꯦꯅ ꯑꯆꯠꯇꯕ ꯃꯤꯉꯣꯟꯗ ꯑ ꯍꯪꯉꯛꯑꯦ ꯁꯛ
ꯑꯁ ꯎꯪ ꯈꯔ ꯊꯝꯃꯣꯀꯣ ꯆꯤꯔꯛꯀꯅꯤꯀꯣ
ꯊꯥꯖꯤꯜꯂꯛꯇꯅ
ꯑꯖꯤꯟꯅꯨꯀꯣ ꯅꯪ
ꯀꯝ ꯀꯥꯟ ꯂꯥꯛꯇꯣꯏꯅꯣ ꯁꯤꯗ
ꯂꯥꯛꯑꯔꯣꯏ ꯑꯩꯗꯤ ꯑꯁꯦꯡꯕ ꯂꯥꯛꯑꯔꯣꯏ ꯅꯪꯒ ꯁꯨꯡꯎ ꯎꯅꯔꯔꯣꯏ
ꯏꯁ ꯑꯣꯟꯗꯗ꯭ꯔꯁꯨ ꯌꯥꯏꯅꯦ
ꯆꯅꯤꯉꯥꯏ ꯁꯦꯝꯃꯦ ꯑꯗꯨꯀꯥꯟꯗꯨꯟ
ꯀꯔꯤ ꯗ
ꯅꯪꯅ ꯆꯥꯅꯤꯡꯉꯥꯏ ꯁꯦꯝꯕ ꯂꯣꯏꯔꯦ ꯍꯥꯏꯔ ꯀꯥꯟ ꯂꯥꯛꯀꯦꯕ
ꯎꯝ
ꯎꯁ ꯑꯣ ꯍ ꯋꯥ
ꯅꯣꯏ ꯅꯨꯄꯥ ꯁꯥꯎꯔꯕ ꯌꯥꯝꯅ
ꯁꯥꯎꯕꯅꯦ
ꯍꯣꯏ ꯃꯥ ꯑꯗꯨꯝ ꯄꯥꯏꯔꯒ ꯂꯩꯌꯣ ꯍꯥꯏꯕ꯭ꯔꯣ
ꯃꯤꯔꯦꯝ ꯈꯔ ꯑꯣꯏꯔꯤꯕꯒꯤ ꯃꯃꯥꯡ ꯊꯕꯛ ꯆꯤꯜꯂꯦ ꯍꯥꯏꯔꯗꯤ ꯑꯩꯗꯤ ꯊꯕꯛ ꯍꯥꯏꯅꯤꯡꯉꯥꯏ ꯂꯩꯇꯕꯒꯤꯅꯦ ꯃꯤ ꯑꯗꯨꯅꯅꯦ ꯃꯥꯅ ꯊꯕꯛ ꯆꯤꯜꯂ‌ꯦ ꯊꯝꯃꯒꯦ ꯍꯥꯏꯔꯗꯤ ꯑꯩ ꯐꯠ ꯐꯠ ꯊꯝꯕꯤꯔꯤꯅꯦ ꯍꯥꯏꯕ
ꯎꯝ ꯍꯥꯏꯌꯣ ꯑꯗꯣ ꯃꯉꯣꯟꯗ ꯑꯗꯨꯃꯥꯏ ꯍꯥꯏꯗ ꯍꯥꯏꯌꯣ ꯎꯝ ꯑꯗꯨ ꯍꯥꯏꯌꯣꯕ
ꯑꯗꯣ ꯑꯩ ꯇꯨꯝꯃꯒꯦ ꯍꯥꯏꯔꯝꯕꯅꯦꯕ ꯑꯗꯣ ꯑꯩꯅ ꯁꯣꯏꯗꯅ ꯋꯥꯠꯆꯞ ꯆꯪꯊꯣꯛꯎꯔꯦꯕ ꯎꯝ ꯇꯨꯝꯕꯁꯦ ꯋꯥꯆꯞꯇ ꯇꯨꯝ ꯫ꯅꯕ꯭ꯔꯣ
ꯏꯃꯩ ꯃꯦꯌꯔ
ꯅꯪꯅ ꯃꯥꯁꯨ ꯍꯥꯏꯌꯦ ꯅꯪ ꯍꯟꯇꯛ ꯈꯣꯡꯕꯁꯦ ꯌꯥꯝ ꯈꯣꯡꯃꯜꯂꯦ ꯅꯪꯅ ꯅꯨꯡꯉꯥꯏꯔꯣꯏꯗꯕꯁꯨ ꯑꯩ ꯇꯧꯈ꯭ꯔꯦ ꯊꯥꯏꯅ ꯑꯗꯨ ꯑꯣꯏꯔꯁꯨ ꯑꯗꯨꯒꯤꯕꯨ ꯍꯦꯛꯇ ꯔꯤꯕꯦꯟꯁꯅꯦ ꯍꯥꯏꯗꯨꯅꯕꯨ ꯅꯪ ꯍꯟꯗꯛ ꯇꯧꯔꯤꯕ ꯃꯑꯣꯡꯁꯤꯗꯤ ꯍꯦꯟꯃꯟꯕ꯭ꯔꯥ ꯍꯥꯏꯅ ꯈꯜꯂꯤ
ꯑꯩ ꯁꯤꯔꯦꯗ ꯑꯦ ꯅꯪꯒꯤꯗꯣ ꯁꯣꯝꯗ ꯊꯕꯛ ꯑꯃ ꯇꯧꯔꯤꯕ
ꯄꯥꯟꯅꯥꯏꯗꯤ ꯑ ꯅꯣꯛꯅꯤꯡꯉꯦꯋꯥ ꯑ ꯈꯪꯗꯦꯗ ꯑꯗꯨꯅꯦ ꯋꯥꯔꯤꯁꯦ
ꯅꯣꯛꯅꯤꯡꯉꯦꯗ
ꯏꯟꯁꯥꯡꯅꯣꯃꯤ
ꯇꯧꯋꯣ ꯇꯧꯋꯣ ꯇꯧꯋꯣ ꯈꯪꯁꯅꯨ ꯑꯗꯨꯒ ꯃꯥꯅ ꯑꯃꯨꯛꯀ ꯇꯧꯔꯁꯅꯨ ꯑꯗꯨꯒ ꯅꯪꯅ
ꯍꯧꯖꯤꯛ ꯍꯣꯔꯦꯟ ꯋꯥꯏ ꯁꯪꯕ ꯀꯥꯟꯗ ꯇꯧꯔꯗꯤꯀꯣ ꯁꯨꯡꯊꯝ ꯊꯝꯕ ꯌꯥꯔꯣꯏ ꯉꯁꯤꯒꯤ ꯍꯥꯏꯗꯣꯏꯅꯦ ꯑꯩꯅ ꯉꯁꯤ ꯈꯪꯕ꯭ꯔ ꯆꯪꯍꯜꯂꯔꯣꯥꯏ ꯑꯩꯅ ꯉꯁꯤꯗꯤ ꯍꯥ
ꯑꯃꯗꯤ ꯇꯨꯝꯃꯤꯕ꯭ꯔꯣ
ꯍꯤꯞꯄꯒ
ꯇꯨꯝꯕ ꯅꯠꯇꯕ